ꯍꯜꯂꯣ
ꯍꯜꯂꯣ
ꯑꯁ ꯀꯔꯤꯒꯤꯅꯣ ꯅꯈꯣꯜ ꯐꯖꯅ ꯇꯥꯗꯦ ꯅꯪꯒꯤ ꯅꯦꯠꯋꯥꯛꯅ ꯑꯣꯏꯔꯝꯒꯅꯤ ꯅꯪꯒꯤ ꯅꯦꯠꯋꯥꯛꯅ ꯑꯣꯏꯔꯝꯒꯅꯤ
ꯍꯣꯏ ꯍꯣꯏ
ꯍꯜꯂꯛꯑꯕꯣ
ꯎꯝ
ꯀꯗꯥꯏꯗ ꯂꯩ ꯍꯧꯖꯤꯛ
ꯗꯨꯀꯥꯟ
ꯀꯔꯝꯕ ꯕꯦꯡꯗ ꯆꯠꯄ꯭ꯔꯥ ꯉꯁꯥꯏ
ꯍꯥꯥ
ꯕꯦꯡ ꯕꯦꯡ
ꯇ꯭ꯔꯦꯖꯔꯤ
ꯎꯝ
ꯎꯝ ꯅꯍꯥꯟ ꯅꯪꯅ ꯔꯤꯡ ꯄꯤꯕꯗꯣ
ꯎꯝ
ꯅꯍꯥꯟ ꯅꯪꯅ ꯔꯤꯡ ꯄꯤꯕꯗꯣ
ꯎꯝ
ꯑꯗꯨ ꯀꯗꯥꯏꯗ ꯁꯦꯝꯕ ꯌꯥꯕ꯭ꯔꯥ ꯑꯗꯨꯒꯨꯝꯕ
ꯈꯪꯗꯦ꯫
ꯅꯪ ꯇꯃꯦꯡꯂꯣꯡꯗ ꯁꯦꯝꯃꯦ ꯍꯥꯏꯕ ꯅꯠꯇ꯭ꯔꯣ?
ꯁꯦꯝꯗꯦ꯫
ꯅꯪꯉꯣꯟꯗ ꯁꯦꯝꯂ ꯀꯅꯥꯅ ꯄꯤꯕꯅꯣ ꯑꯗꯨꯗꯤ?
ꯑꯗꯣ ꯑꯩꯈꯣꯏꯒꯤ ꯏꯃꯥꯇꯣꯟꯅ ꯄꯤꯕꯅꯦ꯫
ꯑꯥ꯫
ꯃꯈꯣꯏꯗꯣ
ꯎꯝ꯫
ꯆꯠꯈꯤꯕ
ꯎꯝ꯫ ꯑꯗꯨ ꯑꯣꯏꯔꯗꯤ ꯁꯦꯝꯂꯝꯒꯅꯤ꯫
ꯅꯪ ꯁꯦꯝꯅꯤꯡꯉꯥꯏ ꯂꯩꯕ꯭ꯔꯥ?
ꯁꯦꯝꯅꯤꯡꯉꯥꯏꯗꯤ ꯂꯩꯇꯦ ꯑꯗꯨ ꯆꯟꯗꯤꯒꯨꯝꯕ ꯑꯗꯨꯒꯨꯝꯕ ꯑꯃꯨꯛ ꯂꯩꯒꯦ ꯇꯧꯕꯅꯦ꯫
ꯕꯥꯖꯥꯔꯗꯔꯥ ꯑꯗꯨꯨꯝ ꯌꯣꯟꯕꯅꯦ꯫
ꯀꯌꯥ-ꯀꯌꯥꯃꯨꯛ ꯍꯥꯏꯕ꯭ꯔꯥ ꯑꯗꯣ?
ꯈꯪꯗꯦ ꯁꯤꯛꯁ ꯍꯟꯗ꯭ꯔꯦꯠ ꯁꯚꯦꯟ ꯍꯟꯗ꯭ꯔꯦꯠ ꯂꯩ ꯑꯗꯨ꯫
ꯈꯨꯠꯁꯦ ꯐꯖꯗ꯭ꯔꯦ ꯍꯥꯞꯇꯕꯒꯤ꯫
ꯑꯣ ꯑꯗꯨꯃꯥꯏꯅ ꯇꯝꯕ꯭ꯔꯥ?
ꯑꯦ꯫ ꯅꯪꯅ ꯄꯤꯕꯗꯣ ꯑꯁ ꯄꯥꯝꯃꯨꯏꯌꯦ ꯑꯗꯣ
ꯑꯣ ꯑꯗꯨ ꯇꯧꯕ꯭ꯔꯥ꯫
ꯅꯨꯡꯉꯥꯏꯇꯦ꯫
ꯑꯗꯨꯝ ꯇꯕ꯭ꯔꯥ?
ꯎꯝ ꯃꯥꯡꯕꯒꯤ ꯑꯩꯁꯨ ꯅꯨꯡꯉꯥꯏꯇꯦ꯫
ꯎꯝ꯫
ꯅꯪꯅ ꯅꯨꯡꯁꯤꯔꯒ ꯄꯤꯕꯗꯣ꯫
ꯑꯩꯒꯤ ꯔꯤꯡ ꯑꯃꯗꯨꯁꯨ ꯃꯥꯡꯈ꯭ꯔꯦ ꯀꯗꯥꯏꯗ ꯊꯝꯕ꯭ꯔꯥ ꯈꯪꯗ꯭ꯔꯦ?
ꯀꯔꯝꯕ ꯔꯤꯡꯅꯣ?
ꯑꯩ ꯗꯥꯏꯃꯟ ꯌꯥꯎꯕꯗꯣ꯫
ꯎꯝ꯫
ꯅꯉꯣꯟꯗ ꯄꯤꯕ ꯈꯨꯗꯦ ꯑꯩ ꯑꯅꯤ ꯀꯝꯕꯗꯣ
ꯎꯝ꯫
ꯑ ꯑꯗꯨ ꯑꯃꯗꯣ ꯃꯥꯒꯤ ꯗꯥꯏꯃꯟ ꯊꯣꯛꯄ ꯑꯗꯨꯒꯤ ꯑꯩꯅ ꯂꯧ ꯊꯣꯛꯄ ꯄꯥꯛ ꯂꯧꯊꯣꯛꯄ ꯀꯥꯟꯗ ꯀꯗꯥꯏꯗ ꯊꯝꯕꯔꯥ ꯍꯥꯏꯕꯁꯨ ꯈꯪꯗ꯭ꯔꯦ? ꯇꯨꯝꯅꯤꯡꯉꯦ ꯋꯥꯕꯒꯤ
ꯀꯗꯥꯏ ꯆꯠꯄꯅꯣ
ꯍꯥꯥ
ꯀꯔꯤꯒꯤ ꯋꯥꯕꯔꯥ
ꯑꯁ ꯈꯪꯗꯦ ꯑꯗꯨꯝ ꯆꯠꯊꯣꯛꯂ꯭ꯗꯤ ꯋꯥꯕꯀꯣ ꯑꯩ ꯀꯔꯤ ꯍꯥꯏꯗꯣꯏꯅꯣ ꯏꯅꯔꯖꯤꯁꯨ ꯂꯩꯇꯕ ꯑꯩ ꯀꯣꯏꯁꯨ ꯅꯥꯕ ꯑꯝ ꯗꯨꯀꯥꯟ ꯆꯠꯇꯔꯗꯤ ꯄꯩꯁꯥꯁꯨ ꯂꯛꯇꯕ ꯑꯩꯒꯤ ꯀꯟꯗꯤꯁꯟꯁꯦ ꯍꯧꯖꯤꯛꯀꯟꯁꯦ ꯋꯥꯏ
ꯀꯥꯁꯇꯃꯔꯗꯤ ꯂꯥꯛꯄ꯭ꯔ
ꯀꯔꯤ
ꯀꯁꯇꯃꯔꯗꯤ ꯂꯥꯛꯄ꯭ꯔꯣ ꯉꯁꯤ
ꯑꯣ ꯂꯥꯛꯑꯣ ꯁꯝ ꯀꯛꯄꯥ ꯂꯥꯛꯑꯣ ꯑꯦ ꯑꯗꯨꯒ ꯄꯦꯗꯤꯀ꯭ꯌꯣꯔ ꯇꯧꯅꯤꯡꯉꯥꯏ ꯑꯩꯈꯣꯏ ꯀꯔꯥ ꯄꯥꯏꯗꯣ ꯉꯁꯤ ꯂꯥꯛꯀꯅꯤ ꯍꯥꯏꯕꯅꯦ ꯍꯧꯖꯤꯛꯐꯥꯎ ꯂꯥꯛꯇ꯭ꯔꯤ
ꯑꯣꯐꯔ ꯑꯣꯐꯔꯗꯤ ꯊꯒꯥꯠꯄꯔꯥ ꯅꯣꯏ
ꯊꯥꯗꯔꯦ ꯑꯩ ꯁꯇꯔꯗꯦꯗꯣ ꯑꯣꯐꯔ ꯄꯤꯅꯤꯡꯉꯥꯏ ꯇꯥꯎꯕꯅꯦ ꯑꯗꯣ ꯑꯩ ꯗꯨꯀꯥꯟ ꯆꯠꯇ꯭ꯔꯦ ꯍꯥꯞꯅꯤꯡꯗꯇꯔ꯭ꯦꯗ ꯍꯥꯏꯅ ꯍꯥꯞꯇ꯭ꯔꯦ
ꯗꯦꯠ ꯊꯥꯔꯇꯤꯗ ꯇꯧꯕꯅꯦ ꯊꯥꯔꯇꯤꯗ ꯍꯌꯦꯡꯂꯣ
ꯎꯝ
ꯊꯥꯔꯇꯤ ꯋꯥꯟ ꯗꯦꯠ ꯊꯥꯔꯇꯤ ꯋꯥꯟ ꯐꯥꯎꯔꯁꯤ ꯊꯥꯁꯦ
ꯈꯪꯗꯦ
ꯊꯥꯔꯇꯤ ꯋꯥꯟ ꯐꯥꯎ ꯑꯣꯏꯔꯗꯤ ꯊꯥꯔꯇꯤꯒ ꯊꯥꯔꯇꯤ ꯋꯥꯟꯗ ꯄꯤꯔꯅꯤ ꯅꯣꯏ ꯃꯦꯗꯥꯗꯁꯨ ꯍꯥꯏꯌꯣ
ꯍꯥꯏꯗꯔ꯭ꯕꯁꯨ ꯌꯥꯏ
ꯐꯤꯐꯇꯤ ꯄꯥꯔꯁꯦꯟꯂꯥ ꯁꯚꯦꯟꯇꯤ ꯄꯥꯔꯁꯦꯟꯂꯥ ꯅꯠꯇꯦ ꯐꯤꯞꯇꯤ ꯄꯥꯔꯁꯦꯟꯂꯥ ꯇ꯭ꯋꯦꯟꯇꯤ ꯄꯥꯔꯁꯦꯟꯂꯥ ꯇ꯭ꯋꯦꯟꯇꯤ ꯊꯥꯔꯇꯤ ꯄꯥꯔꯁꯦꯟ ꯐꯥꯎ ꯌꯥꯏꯗ ꯐꯤꯐꯇꯤ ꯊꯥꯔꯇꯤ
ꯍꯣꯏ ꯍꯣꯏ ꯑꯩꯁꯨ ꯌꯥꯝ ꯋꯔꯦ ꯑꯩ ꯑꯩꯁꯦ ꯗꯨꯀꯥꯟ ꯐꯝꯕ ꯇꯣꯛꯂꯁꯤꯔꯥ ꯍꯥꯏꯅ ꯈꯟꯕ ꯅꯦꯛꯁ ꯃꯟꯗꯤ ꯅꯦꯛꯁ ꯃꯟꯗꯦ ꯑꯩꯒꯤ ꯃꯔꯨꯞꯇꯣ ꯂꯣꯏꯔꯅꯦꯕ ꯂꯣꯏꯔꯗꯤ ꯄꯩꯁꯥ ꯍꯨꯟꯅꯤꯡꯉꯥꯏ ꯂꯩꯇ꯭ꯔꯦꯕ
ꯀꯔꯤ ꯊꯕꯛ ꯇꯧꯔꯅꯤ ꯑꯃꯨꯛ
ꯌꯨꯝꯗ ꯂꯩꯒꯅꯤ
ꯑꯗꯨꯁꯨ ꯌꯥꯏ
ꯑꯩꯁꯦ ꯊꯕꯛ ꯇꯧꯕ ꯌꯥꯝ ꯇꯥꯜꯂꯦ
ꯎꯝ
ꯇꯧꯁꯨ ꯇꯧꯅꯤꯡꯗꯦ ꯑꯁꯤ ꯑꯁꯤ ꯇꯧꯕꯁꯦ ꯑꯩꯒꯤ ꯃꯔꯨꯞꯇꯣ ꯍꯨꯟꯅꯤꯡꯉꯥꯏ ꯄꯩꯁꯥ ꯂꯩꯇꯕꯒꯤꯀꯣ ꯏꯃꯥꯗ ꯅꯤꯔꯁꯨ ꯏꯃꯥꯁꯨ ꯋꯥꯏꯌꯦꯗꯅ ꯂꯩꯕꯨꯗꯤ ꯂꯩꯒꯅꯤ ꯑꯗꯨꯁꯨ ꯃꯥꯒꯤ ꯑꯦꯛꯁꯇ꯭ꯔꯥ ꯊꯣꯛꯂꯔꯣꯏ ꯀꯣ ꯑꯩ ꯂꯧꯔꯗꯤꯀꯣ ꯑꯗꯨꯒꯤ
ꯅꯃꯥ ꯐꯤ ꯇꯨꯕ ꯅꯠꯇ꯭ꯔꯣ
ꯍꯧꯖꯤꯛꯀꯥꯟꯗꯤ ꯇꯨꯗꯦ
ꯅꯪ ꯑꯃꯨꯛꯇ ꯇꯨꯕ ꯍꯧꯔꯣ ꯑꯗꯨꯗꯤ
ꯑꯗꯨꯝ ꯑꯣꯏꯔꯁꯤꯔꯥ ꯎꯝ
ꯎꯝ ꯇꯨꯋꯣꯅꯦ
ꯑꯦ ꯑꯩꯁꯦ ꯃꯄꯥꯟꯗ ꯑꯃꯨꯛ ꯊꯕꯛ ꯇꯧꯕ ꯆꯠꯁꯦꯔꯥ ꯍꯥꯏꯅ ꯈꯥꯟꯕ
ꯁꯤꯁ ꯌꯥꯔꯣꯏ ꯑꯗꯨꯗꯤ
ꯀꯔꯤꯒꯤꯅꯣ
ꯌꯥꯔꯔꯣꯏ ꯆꯠꯄ ꯌꯥꯗꯦ ꯃꯄꯥꯟ
ꯑꯗꯨꯗꯤ ꯅꯪ ꯅꯪ ꯅꯪꯗꯣ ꯂꯥꯏꯔꯤꯛ ꯀꯟꯅ ꯄꯥꯈ꯭ꯔꯣ ꯑꯩ ꯑꯗꯨꯃꯥꯏ ꯂꯩꯕ ꯌꯥꯔꯔꯣꯏ
ꯃꯄꯥꯟ ꯆꯠꯂꯒ ꯀꯥꯟꯅꯔꯔꯣꯏ
ꯀꯅꯥ ꯀꯅꯥꯒꯅꯤ ꯄꯩꯁꯥ ꯂꯥꯛꯀꯅꯤ ꯀꯣ ꯇꯧꯔꯗꯤꯀꯣ ꯑꯗꯨ ꯑꯁꯤꯗꯀꯣ ꯄꯩꯁꯥꯁꯨ ꯊꯣꯛꯇ꯭ꯔꯒ ꯂꯩꯕꯁꯦ ꯌꯥꯝ ꯋꯥꯈ꯭ꯔꯦꯕ
ꯄꯩꯁꯥꯒꯤ ꯃꯍꯥꯎ ꯈꯪꯕꯅꯤꯅ ꯄꯩꯁꯥ ꯂꯩꯇ꯭ꯔꯗꯤ ꯂꯩꯕ ꯉꯝꯗ꯭ꯔꯦ
ꯍꯨꯝ ꯑꯗꯨꯝ ꯂꯩꯌꯨ
ꯎꯝ ꯑꯗꯨꯝ ꯂꯩꯔꯒ ꯀꯅꯥꯅ ꯑꯩꯉꯣꯟꯗ ꯆꯥꯛ ꯄꯤꯒꯅꯤ
ꯑꯗꯨꯗꯤ ꯑꯗꯨ ꯗꯨꯀꯥꯟꯗꯣ ꯐꯝꯃꯣ
ꯎꯝ ꯐꯝꯅꯤꯡꯗ꯭ꯔꯦ ꯑꯁꯤꯗꯁꯨ ꯄ꯭ꯔꯦꯁꯔ ꯌꯥꯝ ꯇꯧꯋꯦꯅꯦ
ꯀꯅꯥꯅ
ꯑꯦ ꯑꯈꯣꯏ ꯃꯦꯗꯥꯝꯅꯀꯣ ꯄ꯭ꯔꯦꯁꯔ ꯈꯛꯇꯅꯦ ꯑꯩꯅ ꯌꯣꯟꯅꯤꯡꯉꯥꯏ ꯈꯪꯗꯕ ꯑꯩꯅꯀꯣ
ꯎꯝ
ꯀ꯭ꯔꯤ ꯍꯥꯏꯕ꯭ꯔꯥ ꯆꯐꯦꯠ ꯆꯐꯦꯠ ꯉꯥꯡꯕ ꯍꯩꯇꯕ
ꯀ꯭ꯔꯤꯌꯦꯇꯤꯞ ꯇꯧꯗꯕꯀꯣ ꯑꯩ ꯋꯥꯕꯀꯣ ꯊꯕꯛ ꯑꯃꯨꯛ ꯇꯧꯋꯦ ꯃꯆꯥꯅꯨꯄꯥ ꯑꯅꯤ ꯎ ꯌꯪꯉꯦ ꯌꯨꯝ ꯃꯣꯏꯅ ꯃꯣꯠꯅꯤꯡꯕ ꯈꯣꯏꯗꯣ ꯑꯩꯅ ꯁꯦꯡꯉꯦ ꯑꯩꯕꯨ ꯌꯥꯎ ꯋꯥꯔꯦ ꯍꯥꯏꯕꯅꯦ ꯁꯤꯗꯗꯤ
ꯀꯔꯤ ꯕꯤꯖꯤꯅꯦꯁ ꯇꯧꯁꯦꯔꯣ
ꯈꯪꯗꯦ
ꯏꯆꯦꯒ ꯑꯩꯈꯣꯏ ꯑꯅꯤ ꯕꯤꯖꯤꯅꯦꯁ ꯇꯧꯒꯦ ꯍꯥꯏꯅꯗꯤ ꯈꯥꯟꯕꯅꯤ
ꯇꯧꯑꯣꯅꯦ
ꯑꯗꯨ ꯀꯔꯤ ꯇꯧꯔꯗꯤ ꯐꯕ꯭ꯔꯥ
ꯅꯪ ꯅꯦꯜꯒꯤ ꯇꯧꯒꯦ ꯍꯥꯏꯕ ꯅꯠꯇ꯭ꯔꯥ
ꯑꯣ ꯅꯦꯜꯒꯤꯗꯣ ꯑꯩ ꯇ꯭ꯔꯦꯟꯅꯤꯡ ꯌꯥꯝ ꯆꯠꯅꯤꯡꯉꯦ꯫
ꯆꯠꯂꯨꯅꯦ ꯑꯗꯨꯗꯤ
ꯄꯩꯁꯥ ꯂꯩꯇꯦ
ꯅꯪꯒꯤ ꯃꯔꯨꯞ
ꯑꯦ ꯑꯩꯗꯣ ꯑꯗꯨ ꯀꯥꯏꯅꯕ ꯌꯥꯝ ꯀꯔꯤ ꯑꯣꯏꯕ꯭ꯔꯥ ꯀꯥꯢꯅꯤꯡꯇꯦꯕꯀꯣ
ꯀꯥꯏꯅꯤꯡꯗ꯭ꯔꯗꯤ ꯀꯗꯥꯏꯗꯩ ꯁꯤꯖꯤꯟꯅꯅꯤ
ꯑꯗꯨ ꯑꯥ ꯅꯦꯛꯁ ꯅꯦꯛꯁꯀꯤ ꯃꯔꯨꯞꯗꯨꯗꯤꯀꯣ ꯑꯃꯨꯛ ꯌꯥꯎꯒꯅꯤ꯫ ꯑꯗꯨ ꯑꯩꯈꯣꯏ ꯏꯃꯥꯒ ꯑꯩ ꯀꯣ ꯄꯨꯟꯅ ꯇꯧꯒꯅꯤ ꯐꯥꯏꯚ ꯊꯥꯎꯖꯟꯒꯤꯗꯣ
ꯎꯝ
ꯑꯃꯨꯛ ꯄꯨꯟꯅ ꯇꯧꯒꯅꯤ ꯑꯗꯨ ꯈꯔꯥ ꯂꯧꯊꯣꯛꯂꯗꯤ ꯇ꯭ꯔꯦꯅꯤꯡ ꯆꯠꯁꯦꯔꯥ ꯍꯥꯏꯅ ꯈꯟꯕ ꯈꯜꯂꯒ ꯑꯗꯨ ꯂꯣꯏꯔꯒ ꯗꯨꯀꯥꯟꯗ ꯅꯠꯇ꯭ꯔꯁꯨ ꯁꯨ ꯎꯝ ꯀꯔꯤ ꯍꯥꯏꯕ꯭ꯔꯥ ꯍꯥꯞꯔꯒ ꯃꯤꯒꯤ ꯌꯨꯝ ꯅꯠꯇ꯭ꯔꯒ ꯑꯩꯒꯤ ꯌꯨꯝ ꯂꯥꯛꯄ ꯌꯥꯏꯌꯦꯗꯅ ꯀꯣ ꯑꯗꯨ ꯇꯧꯅꯤꯡꯉꯦ ꯑꯗꯨ ꯇꯧꯅꯤꯡꯉꯦ ꯍꯥꯏꯔꯒ ꯄꯩꯁꯥꯗꯣ
ꯎꯝ
ꯆꯪꯅꯤꯡꯉꯥꯏꯗꯤ ꯂꯩꯕ ꯐꯥꯡ ꯐꯥꯡꯂꯗꯤ ꯎꯝ ꯀꯔꯤꯔꯥ ꯑꯩ ꯆꯠꯂꯤꯉꯩꯗꯣ
ꯎꯝ
ꯑꯗꯨꯗ ꯀꯔꯤ ꯍꯥꯏꯕ꯭ꯔꯥ ꯑꯗꯨꯒꯤ ꯄꯩꯁꯥꯗꯣ ꯂꯧꯊꯣꯛꯔꯗꯤ ꯑꯥ ꯀꯔꯤ ꯀꯔꯤ ꯃꯐꯝꯗꯅꯣ ꯈꯪꯗꯦ ꯑꯗꯨꯝ ꯂꯣꯏ ꯆꯠꯈ꯭ꯔꯦꯅꯦ